ꯑꯣ ꯇꯥꯕꯔꯣ
ꯑꯣ ꯇꯥꯔꯦ ꯇꯥꯔꯦ ꯃꯔꯨꯞ ꯃꯔꯨꯞꯁꯦ ꯍꯥꯏꯗꯤ ꯉꯔꯥꯡ ꯅꯍꯥꯟ ꯎꯈꯤꯕꯗꯩ ꯑꯃꯨꯛ ꯊꯦꯡꯅꯗ꯭ꯔꯦ ꯑꯗꯣ ꯀꯣꯂꯦꯖꯐꯧꯁꯨ ꯂꯥꯛꯄ ꯎꯗꯦ ꯀꯃꯥꯏ ꯇꯧꯔꯤꯅꯣ
ꯑꯁ ꯃꯔꯨꯞ ꯄꯪꯂꯩ ꯃꯔꯩ ꯍꯥꯏꯇꯥꯔꯦꯅꯦ ꯃꯔꯨꯞ ꯑꯩꯅ ꯉꯥꯡꯕꯁꯦ ꯁꯦꯡꯅ ꯇꯥꯕ꯭ꯔꯥ
ꯃꯔꯨꯞꯅ ꯉꯥꯡꯕꯗꯣ ꯇꯥꯏꯑꯦ ꯑꯩꯅ ꯉꯥꯡꯕꯁꯦ ꯇꯥꯗꯕꯔꯣ ꯃꯔꯨꯞ
ꯇꯥꯗꯤ ꯇꯥꯏ ꯌꯥꯝ ꯄꯤꯛꯄ ꯍꯥꯏꯇꯥꯔꯦ ꯀꯩꯒꯤ ꯑꯣꯏꯖꯥꯠꯅꯣ ꯑꯝ ꯄꯥꯏꯕꯤꯌꯨꯀꯣ ꯃꯔꯨꯞ ꯑꯩ ꯀꯩꯅꯣꯝꯇ ꯁꯦꯝꯒꯦꯅꯦ
ꯇꯥꯏ ꯍꯣꯏ ꯌꯥꯏꯌꯦ ꯃꯔꯨꯞ ꯑꯗꯨꯗꯤ
ꯇꯥꯕꯔ꯭ꯑꯣ ꯇꯥꯕꯔꯣ ꯃꯔꯨꯞ
ꯇꯥꯔꯦ ꯇꯥꯔꯦ ꯃꯔꯨꯞ
ꯑꯣ ꯌꯥꯔꯦ ꯌꯥꯔꯦ ꯍꯥꯏꯕꯤꯔꯛꯑꯣꯅꯦ
ꯀꯣꯂꯦꯖꯇꯨ ꯂꯥꯛꯄ ꯎꯗꯦ ꯉꯔꯥꯡ ꯅꯍꯥꯟꯁꯤ ꯀꯃꯥꯏꯅ ꯇꯧꯔꯤꯅꯣ
ꯑ ꯏꯁꯥ ꯎꯝ ꯏꯁꯥꯁꯦ ꯈꯤꯇꯪ ꯅꯨꯡꯉꯥꯏꯇꯕ ꯍꯥꯏ ꯇꯥꯔꯦꯅꯦ ꯑꯗꯨꯅꯅꯤ ꯃꯔꯨꯞ ꯀꯣꯂꯦꯖ ꯐꯖꯅ ꯀ꯭ꯂꯥꯁ ꯑꯗꯨꯝ ꯇꯧꯕ꯭ꯔꫭ ꯀꯃꯥꯏꯅ ꯇꯧꯒꯦ
ꯑꯦ ꯇꯧꯋꯤꯅꯦ ꯑꯦꯛꯖꯥꯝꯁꯨ ꯀꯨꯏꯗ꯭ꯔꯕꯅꯤꯅ ꯍꯥꯏꯗꯤ ꯑꯣꯖꯥꯁꯤꯡꯁꯨ ꯂꯦꯞꯍꯟꯅꯤꯡꯗꯕ ꯍꯥꯏ ꯇꯥꯔꯦ ꯑꯅꯧ ꯑꯅꯧꯕ ꯃꯔꯨ ꯑꯣꯏꯕ ꯀꯩꯅꯣ ꯁꯤꯡꯗꯨ ꯇꯥꯛꯄꯅꯤꯅ ꯑꯦꯛꯖꯥꯝꯒꯤ ꯇꯥꯛꯄꯅꯤꯅ ꯃꯔꯨꯞꯁꯨ ꯀꯣꯂꯦꯖ ꯂꯥꯛꯄꯗꯨꯗ ꯀꯩꯗꯧꯔꯨꯔꯒꯦꯅ ꯑꯩꯁꯨ ꯐꫭꯟ ꯉꯁꯤ ꯐꯣꯟ ꯇꯧꯔꯛꯏꯁꯤꯅꯦ
ꯎꯝ ꯑꯁ ꯉꯔꯥꯡ ꯅꯍꯥꯟꯗꯒꯤ ꯄꯨꯛꯁꯦ ꯅꯨꯡꯉꯥꯏꯇꯦꯅ ꯗꯥꯛꯇꯔ ꯆꯠꯂꯒ ꯍꯥꯏꯐꯦꯠ ꯌꯦꯡꯉꯨꯕꯅꯦ ꯄꯨꯛꯁꯦ ꯅꯨꯡꯅꯨꯡꯒꯨꯝꯕ ꯂꯩꯔꯝꯗꯧ ꯍꯥꯏꯐꯦꯠ ꯃꯥꯟꯖꯤꯜꯂꯛꯑꯦ
ꯀꯩꯅꯣ ꯍꯥꯏꯁꯤ ꯍꯧꯖꯤꯛꯇꯕꯨ ꯃꯔꯨꯞꯄꯨ ꯍꯥꯏꯗꯤ ꯃꯥꯟꯁꯤꯜꯂꯛꯑꯦ ꯍꯥꯏꯁꯤꯕꯨ ꯗꯥꯏꯔꯦꯛ ꯑꯦ ꯗꯥꯏꯔꯦꯛ ꯑ ꯌꯦꯡꯉꯨꯗ꯭ꯔꯤꯕꯣ ꯀꯃꯥꯏꯅ ꯇꯧꯔꯤ
ꯌꯦꯡꯗꯤ ꯌꯦꯡꯉꯨꯔꯦ ꯑꯗꯨꯒ ꯃꯣꯏꯒꯤ ꯀꯩ ꯀꯩꯅꯣꯝ ꯀꯩꯀꯩ ꯂꯧꯅꯕ ꯇꯥꯔꯦ ꯃꯣꯏ ꯀꯩꯅꯣꯃ ꯀꯩ ꯀꯩ ꯂꯧꯅꯕꯗ ꯂꯧꯔꯛꯇ꯭ꯔꯤꯕꯀꯣ ꯑꯗꯨꯅ ꯅꯣꯡꯃ ꯐꯖꯅ ꯂꯥꯛꯑꫭꯅꯦ ꯍꯥꯏꯔꯛꯑꯦ ꯑꯗꯨ ꯃꯣꯏ ꯍꯤꯗꯥꯛ ꯑꯃꯕꯨꯗꯤ ꯄꯤꯔꯛꯑꯦ ꯌꯥꯝ ꯅꯥꯕ ꯈꯣꯠꯄ ꯇꯧꯔꯗꯤ ꯁꯤ ꯇꯧ ꯁꯤ ꯆꯥꯎꯁꯤ ꯈꯣꯠꯂꯣꯅ ꯑꯗꯨꯅ ꯃꯣꯏ ꯊꯣꯡ ꯍꯥꯡꯕꯒ ꯑꯗꯨꯝ ꯆꯠꯂꯗꯧꯅꯤ ꯑꯗꯨ ꯇꯧꯊꯣꯛꯑꯗꯧꯅꯤ ꯌꯦꯡꯊꯣꯛꯑꯗꯧꯅꯤꯗ
ꯑꯗꯨꯗꯤ ꯑꯊꯨꯕꯗ ꯇꯧꯔꯛꯑꯣ ꯍꯣꯏ ꯅꯥꯕ ꯍꯥꯏꯕꯁꯤꯕꯨ ꯅꯨꯡꯉꯥꯏꯕꯗꯤ ꯅꯠꯇꯕꯅꯤꯅ ꯋꯥꯏ ꯍꯥꯏꯇꯥꯔꯦ ꯊꯕꯛ ꯏꯪꯈꯥꯡ ꯄꯥꯡꯊꯣꯛꯅꯤꯡꯕ ꯊꯕꯛ ꯄꯥꯡꯊꯣꯛꯄꯗꯨꯁꯨ ꯆꯌꯦꯠ ꯈꯣꯌꯦꯠꯅꯕ ꯍꯥꯏꯕꯗꯨ ꯑꯣꯏꯔꯦ ꯑꯗꯣ ꯃꯔꯨꯞ ꯑꯦꯛꯖꯥꯝꯁꯨ ꯁꯤꯜꯂꯛꯑꯦ ꯑꯊꯨꯕꯗꯩ ꯊꯣꯛꯑꯒ ꯀꯣꯂꯦꯖ ꯆꯥꯡ ꯅꯥꯏꯅ ꯂꯥꯛꯅꯉꯥꯏ ꯑꯗꯨꯃꯥꯏꯅ ꯇꯧꯁꯤ ꯃꯔꯨꯞ ꯑꯩꯈꯣꯏꯁꯨ ꯑꯉꯝꯕ ꯃꯇꯦꯡ ꯄꯥꯡꯖꯒꯦ ꯃꯔꯨꯞꯁꯨ ꯑꯗꯨꯝ ꯄꯥꯎ ꯐꯥꯎꯕꯤꯔꯛꯑꯣ ꯑꯩꯈꯣꯏꯗ
ꯍꯣꯏ ꯍꯣꯏ ꯃꯔꯨꯞ ꯑꯗꯨ ꯀꯩꯀꯩ ꯍꯧꯖꯤꯛ ꯍꯥꯏꯗꯤ ꯀꯩꯀꯩ ꯀꯣꯂꯦꯖꯇ ꯀꯩꯀꯩ ꯊꯧꯔꯝ ꯀꯩꯀꯩ ꯊꯣꯛꯄ ꯂꯩꯕꯒꯦ ꯍꯥꯏꯐꯦꯠ ꯃꯔꯨꯞꯅ ꯈꯪꯕ ꯂꯩꯔꯗꯤ ꯍꯥꯏꯐꯦꯠ ꯍꯥꯏꯕꯤꯔꯛꯑꯣꯅꯦ
ꯁꯤ ꯀꯔꯤꯁꯨ ꯊꯣꯛꯄ ꯊꯧꯗꯣꯛꯐꯝ ꯊꯣꯛꯄꯗꯤ ꯀꯩꯁꯨ ꯂꯩꯇꯦ ꯍꯥꯏꯇꯥꯔꯦ ꯑꯗꯣ ꯍꯧꯖꯤꯛꯁꯦ ꯌꯥꯝꯅ ꯍꯥꯏꯗꯤ ꯁꯥꯎꯅꯤꯡꯕ ꯍꯥꯏꯒꯗ꯭ꯔꯥ ꯑꯩꯈꯣꯏ ꯀꯣꯂꯦꯖꯀꯤ ꯑꯣꯖꯥꯁꯤꯡꯁꯤꯅ ꯁꯥꯇ꯭ꯔꯁꯤꯡꯁꯤꯗ ꯇꯧꯕꯤꯔꯤꯁꯦ ꯃꯣꯏꯅ ꯍꯥꯏꯗꯤ ꯆꯍꯤ ꯑꯃꯒꯤ ꯀꯩꯀꯩ ꯊꯕꯔꯛ ꯊꯧꯔꯝꯁꯤ ꯄꯥꯡꯊꯣꯛꯑꯝꯗꯥꯏ ꯈꯨꯗꯤꯡꯒꯤ ꯑꯗꯨ ꯂꯩꯔꯛꯎ ꯑꯗꯥ ꯂꯩꯔꯛꯎ ꯃꯣꯏꯅꯗ ꯁꯤꯟꯗꯧꯔꯤꯗꯨꯅꯣ ꯑꯩꯈꯣꯏꯗ ꯃꯣꯏꯗ ꯄꯨꯊꯣꯛꯄꯁꯨ ꯅꯠꯇꯦ ꯑꯃ ꯑꯃ ꯍꯥꯏꯗꯤ ꯋꯥꯔꯜ ꯀꯗꯣ ꯄ꯭ꯔꯤꯊꯤꯕꯤ ꯃꯣꯏ ꯎ ꯋꯥ ꯊꯥꯕꯒꯤ ꯂꯠꯁꯤꯡꯒꯤꯁꯨ ꯎ ꯆꯥꯔꯥꯅꯣ ꯑꯩꯈꯣꯏꯗ ꯂꯩꯔꯛꯎ ꯈꯣꯠꯂꯨ ꯏꯁꯥꯁꯨ ꯑꯩꯈꯣꯏ ꯏꯁꯥꯅ ꯄꯨꯊꯣꯛꯀꯗꯝꯕꯅꯦ ꯑꯗꯨꯒꯤꯁꯨ ꯂꯩꯔꯛꯑꯣꯗ ꯍꯧꯖꯤꯛꯁꯤꯦ ꯃꯊꯥꯏ ꯀꯥꯟ ꯁꯔꯤꯕꯥ
ꯑꯁ ꯃꯣꯏꯁꯨ ꯑꯗꯨꯗꯤ ꯍꯥꯞꯃꯟꯗ꯭ꯔꯣ
ꯖꯤ ꯃꯔꯨꯞ ꯍꯥꯏꯗꯤ ꯎ ꯆꯔꯥꯅꯁꯦ ꯑ ꯌꯧꯏꯗꯣ ꯑꯗꯨꯗꯨꯁꯨ ꯈꯔ ꯃꯁꯛ ꯅꯥꯏꯕ ꯎ ꯄꯨꯔꯛꯍꯟꯅꯤꯡꯉꯤꯗꯣ ꯃꯣꯏꯅ ꯇꯧꯔꯤꯁꯦ ꯃꯣꯏꯅ ꯂꯩꯖꯕꯁꯨ ꯅꯠꯇꯦ ꯑꯩꯈꯣꯏꯗ ꯑꯃꯨꯛ ꯏꯁꯤꯡꯗꯨꯁꯨ ꯑꯩꯈꯣꯏ ꯑꯣꯏꯅ ꯈꯣꯏꯗ ꯑꯣ ꯊꯤ ꯋꯥ
ꯃꯣꯏꯅ ꯄꯩꯁꯥꯅ ꯃꯣꯏꯅ ꯐꯪꯉꯒ ꯑꯋꯥꯕꯅ ꯑꯩꯈꯣꯏꯗ ꯄꯤꯒꯅꯦ ꯃꯣꯏꯅ ꯇꯧꯔꯤꯁꯦ
ꯀꯁꯨ
ꯑꯁ ꯈꯪꯗꯦꯗ ꯍꯧꯖꯤꯛꯀꯥꯟꯗꯤ ꯇꯧꯔꯤꯁꯦ ꯑꯣꯆꯥ ꯃꯈꯩꯁꯨ ꯉꯥꯏ ꯑꯗꯒꯤ ꯑꯍꯟ ꯃꯈꯈꯩꯁꯤ ꯒ꯭ꯌꯥꯟ ꯇꯥꯕ ꯈꯔ ꯈꯔ ꯋꯥꯠꯂꯤ ꯍꯥꯏꯗ꯭ꯔꯥ ꯀꯩ ꯍꯥꯏꯗꯣꯏꯅꯣ ꯈꯪꯗ꯭ꯔꯦꯁ ꯃꯣꯏꯅ ꯁꯤꯜꯂꯒ ꯇꯧꯕꯤꯗꯧꯗ ꯑꯩ ꯈꯈꯣꯏꯗ ꯁꯨꯝ ꯏꯟꯁꯤꯜꯂꯦꯔꯗꯤ ꯀꯃꯥꯏꯅ ꯇꯧꯗꯦꯕ
ꯑꯗꯨꯅꯤ ꯑꯩꯁꯦ ꯃꯣꯏꯅ ꯄꯨꯊꯣꯛꯑꯒ ꯑꯩꯈꯣꯏꯗ ꯇꯧꯍꯟꯕꯗꯤ ꯀꯩꯁꯨ ꯀꯥꯏꯗꯦ ꯍꯥꯏꯇꯥꯔꯦ ꯑꯗꯣ ꯑꯩꯈꯣꯏ ꯃꯁꯦꯟ ꯑꯣꯏꯅ ꯍꯥꯏꯗꯤ ꯑꯐꯕ ꯑꯩꯗꯤ ꯄꯩꯁꯥ ꯂꯩꯇꯦ ꯄꯩꯁꯥ ꯂꯩꯒ ꯂꯩꯇꯦꯒ ꯑꯩꯈꯣꯏ ꯃꯁꯦꯟ ꯃꯔꯛꯇꯨꯁꯨ ꯑꯗꯨꯒꯨꯝꯕ ꯌꯥꯎꯅꯕꯅꯤꯅ ꯑꯣꯖꯥꯅ ꯍꯥꯏꯔꯛꯄ ꯍꯥꯏꯁꯤꯗꯤ ꯇꯧꯗꯕꯁꯨ ꯌꯥꯗꯦ ꯑꯗꯨꯃꯥꯏꯅ ꯈꯟꯕꯅꯤꯅ ꯄꯩꯁꯥ ꯂꯩꯕ ꯂꯩꯅꯗꯕ ꯌꯥꯎꯕꯅꯤꯅ ꯑꯩꯈꯣꯏ ꯃꯁꯦꯜ ꯑꯣꯏꯅ ꯍꯥꯏꯗꯤꯉꯥꯏꯁꯪ ꯂꯅꯔꯒ ꯂꯩꯕꯒꯤ ꯃꯑꯣꯡꯗ ꯂꯩꯔꯤ ꯁꯨꯃꯥꯏꯅ ꯂꯩꯔꯤ ꯍꯥꯏꯇꯥꯔꯦ
ꯀꯅ ꯇꯧꯔꯤꯁꯦ ꯑꯩꯁꯨ ꯅꯅꯥꯍꯎ ꯑ ꯐꯕ ꯑꯣꯏꯔꯦ ꯂꯥꯛꯀꯦ ꯃꯔꯨꯞ ꯃꯣꯏ ꯁꯨꯃꯥꯏꯅ ꯁꯨꯝ ꯇꯧꯅꯕꯁꯤꯅꯅꯦꯅꯦ ꯑꯣꯖꯥꯒ ꯁꯥꯇ꯭ꯔꯒꯗ ꯃꯔꯤ ꯑꯃꯨꯛꯨꯛ ꯀꯩꯅꯣ ꯐꯔꯛ ꯇꯥꯔꯛꯏꯁꯦ ꯑꯣꯖꯥꯒ ꯁꯥꯟꯅꯛꯇ꯭ꯔꯒ ꯌꯥꯅꯗꯦ ꯍꯟꯗꯛꯇꯁꯨ ꯇꯧꯔꯤꯗꯨꯅ ꯑꯦꯛꯖꯥꯝ ꯊꯥꯕꯩꯗ ꯅꯣꯏ ꯁꯥꯇ꯭ꯔꯒ ꯑꯣꯖꯥ ꯈꯔ ꯌꯥꯅꯗꯦ ꯑꯗꯨ ꯇꯧꯅꯗꯦꯅ ꯈꯠꯅ ꯆꯩꯅꯕ ꯇꯧ ꯄꯨꯂꯤꯁ ꯈꯔ ꯌꯥꯎꯔꯒ ꯈꯪꯗꯣꯛꯅꯔꯤꯦ
ꯑꯗꯣ ꯃꯄꯨ ꯑ ꯍꯧꯖꯤꯛꯁꯦ ꯑꯅꯥ ꯑꯌꯦꯛꯁꯨ ꯌꯥꯎꯕꯅꯤꯅꯁꯨ ꯂꯥꯛꯇꯦ ꯀꯃꯥꯏꯅ ꯂꯦꯜꯂꯤꯒꯦ ꯅꯣꯡꯃꯁꯨ ꯅꯣꯡꯃꯒꯤ ꯃꯇꯝꯁꯤ ꯀꯃꯥꯏꯅ ꯂꯦꯜꯂꯤꯒꯦ
ꯑꯁ ꯈꯪꯗ꯭ꯔꯦ ꯃꯔꯨꯞ ꯀꯃꯥꯏꯅ ꯂꯤꯔꯤꯅꯣ ꯒ꯭ꯌꯥꯟ ꯃꯌꯥꯟ ꯇꯥꯍꯧꯗꯦ ꯑꯗꯨꯅꯦ ꯑꯌꯨꯛ ꯌꯥꯎꯍꯧꯔꯅꯤ ꯑꯗꯒꯤ ꯌꯨꯝꯒꯤ ꯊꯕꯛꯀ ꯈ ꯇꯧꯕ ꯌꯥꯕ ꯍꯥꯏꯇꯥꯔꯦꯅꯦ ꯌꯥꯝ ꯑꯀꯟꯕ ꯊꯕꯛꯇꯤ ꯇꯧꯗ꯭ꯔꯦ ꯁꯨꯝ ꯅꯥꯕ ꯈꯣꯠꯄ ꯌꯥꯎꯍꯧꯕꯅꯤꯅꯀꯣ ꯅꯍꯥꯟꯋꯥ ꯍꯥꯏꯁꯦ ꯄꯨꯛꯁꯦꯜ ꯊꯜꯂꯒ ꯂꯩꯕꯁꯨ ꯅꯠꯇꯦꯕ ꯑꯩꯈꯣꯏꯒꯤ ꯑꯃꯨꯛ ꯑꯃꯨꯛ ꯅꯥꯔ ꯀꯥꯟꯁꯤꯗ ꯊꯤꯟꯕ ꯑꯃ ꯌꯥꯎꯕ ꯍꯥꯏꯇꯥꯔꯦ
ꯍꯔꯖꯤꯗꯤ
ꯎꯝ ꯑꯗꯨꯃꯥꯏꯅ ꯇꯧꯕ ꯑꯗꯨꯅꯅꯤꯗ ꯍꯥꯏꯗꯤ ꯑꯗꯨꯝ ꯅꯥꯔꯒ ꯑꯩꯈꯣꯏꯒꯤ ꯁꯨꯝ ꯑꯩꯈꯣꯏ ꯍꯧꯒꯠ ꯀꯥꯡꯈꯠ ꯉꯝꯗꯕꯗꯤ ꯂꯩꯕꯗꯨꯕꯨꯗꯤ ꯅꯠꯇꯦꯕ ꯑꯗꯣ ꯑꯃꯨꯛ ꯑꯃꯨꯛ ꯊꯤꯜꯂ ꯀꯥꯟꯁꯤꯗ ꯅꯨꯡꯒꯤ ꯑꯩ ꯑꯩ ꯁꯤꯅꯤ ꯁꯤꯅꯁꯨ ꯑꯗꯨꯝ ꯅꯨꯡꯒꯤ ꯑꯣꯏꯔꯝ ꯇꯧꯗꯣꯏ ꯃꯥꯜꯂꯕ ꯊꯤꯜꯂꯀꯥꯟꯁꯤꯗ ꯍꯥꯏꯗꯤ ꯈꯥꯡꯕ ꯉꯝꯗꯕꯤ ꯍꯥꯏ ꯇꯥꯔꯦ ꯑꯗꯨꯃꯥꯏꯅ ꯇꯧꯕ ꯑꯗꯨꯅꯅꯤꯅ ꯀꯣꯂꯦꯖ ꯂꯥꯛꯄꯁꯦ ꯑꯩꯅ ꯀꯤꯕ
ꯍꯣꯏ ꯑꯗꯨ ꯑꯗꯨꯁꯨ ꯑꯗꯨꯗꯨꯁꯨ ꯂꯥꯛꯑꯒ ꯍꯌꯦꯡ ꯀꯣꯂꯦꯖꯇ ꯂꯥꯛꯑꯒ ꯕꯦꯔꯥ ꯀꯥꯟꯅ ꯇꯅꯕ ꯈꯣꯠꯅ ꯑꯗꯨꯃꯥꯏꯅ ꯍꯌꯦꯡ ꯐꯔꯛꯑꯒ ꯗꯣꯛꯇꯔꯒꯤ ꯆꯦ ꯆꯥꯡ ꯑꯃ ꯄꯤꯁꯤꯜꯂꯒ ꯍꯥꯏꯗꯤ ꯃꯔꯝꯅ ꯂꯦꯞꯈꯤꯕꯁꯤꯡꯗꯨꯁꯨ ꯌꯦꯡꯅꯉꯥꯏ ꯑꯗꯨꯃꯥꯏꯅ ꯇꯧꯁꯤ ꯑꯗꯣ ꯃꯔꯨꯞꯄꯨ ꯂꯥꯏꯔꯤꯛ ꯂꯅꯨꯡꯗꯤ ꯄꯥꯕ꯭ꯔꯥ ꯀꯃꯥꯏꯅ ꯇꯧꯒ ꯑꯩꯈꯣꯏ ꯌꯦꯡ ꯌꯦꯡꯗ꯭ꯔꯕꯣ
ꯑꯁ ꯑꯗꯨꯗꯤ ꯑꯗꯨꯝ ꯄꯥꯔꯦ ꯑꯗꯨꯅꯤ ꯇ꯭ꯋꯦꯟꯇꯤ ꯐꯣꯔ ꯑꯋꯥꯔ ꯀꯩꯅꯣꯁꯤꯗ ꯑꯗꯨꯝ ꯑꯌꯥꯝꯕꯅ ꯂꯣꯏ ꯄꯥꯔꯦ ꯍꯥꯏꯇꯥꯥꯔꯦꯅꯦ ꯂꯥꯏꯔꯤꯛꯅ ꯃꯔꯨꯅꯤ ꯑꯗꯣ ꯑꯩꯈꯣꯏꯒꯤꯗꯤ ꯁꯥꯇ꯭ꯔ ꯅꯠꯇ꯭ꯔꯒꯤ ꯄꯨꯟꯁꯤꯗꯨꯗꯤ ꯂꯥꯏꯔꯤꯛꯅ ꯃꯔꯨꯅꯤꯅ ꯃꯃꯥ ꯕꯕꯥ ꯍꯣꯏꯅꯁꯨ ꯀꯩꯁꯨ ꯌꯥꯝ ꯇ ꯍꯥꯏꯗꯤ ꯌꯨꯝ ꯏꯇꯕꯅꯤꯅ ꯀꯩꯁꯨ ꯌꯥꯝꯅ ꯑꯗꯨꯗ ꯀꯥ ꯍꯦꯟꯅ ꯍꯥꯏꯖꯤꯜꯂꯛꯇꯦꯕ ꯑꯗꯨꯝ ꯂꯥꯏꯔꯤꯛ ꯇꯧ ꯉꯝꯅꯕ ꯇꯧ ꯁꯤ ꯈꯛꯇꯅꯤ ꯃꯣꯏꯒꯤꯗꯤ ꯑꯗ ꯏꯇꯥꯎꯒꯤꯗꯤ ꯑꯅꯥ ꯑꯌꯦꯛ ꯑꯗꯨꯝ ꯌꯥꯎꯗꯦꯀꯣ ꯌꯨꯝꯗꯁꯨ ꯀꯩꯗꯁꯨ
ꯀꯩ ꯀꯩ ꯑꯅꯥ ꯑꯌꯦꯛꯁꯨ ꯐꯩ ꯃꯔꯨꯞ ꯂꯗꯣ ꯎ ꯋꯥ ꯃꯔ ꯏ ꯍꯥꯏꯁꯤꯨ ꯅꯨꯡ ꯋꯥꯏꯁꯤ ꯃꯔꯨꯞ ꯑꯩꯈꯣꯏꯁꯨ ꯑ ꯍꯌꯦꯡ ꯁꯤ ꯂꯩꯕ ꯀꯥꯟꯗ ꯃꯔ ꯑꯩꯈꯣꯏ ꯃꯌꯥꯝ ꯍꯧꯅꯔꯒ ꯃꯔꯨꯞ ꯈꯤꯇ ꯀꯣꯏꯔꯛꯀꯦ ꯍꯥꯏꯇꯥꯔꯦ ꯀꯔꯤ ꯀꯔꯤ꯫ ꯆꯥꯛ ꯆꯔ ꯑꯃ ꯆꯥꯃꯤꯟꯅꯕ ꯌꯥꯏ ꯑꯗꯨꯅ ꯑꯈꫭꯏꯁꯨ ꯑꯅꯥꯕ ꯍꯪꯕ ꯂꯥꯛꯄ ꯑꫭꯏꯅ ꯀꫭꯏꯗꯤ ꯀꫭꯏꯔꯛꯀꯦ꯫
ꯌꯥꯏ ꯌꯥꯏ ꯃꯔꯨꯞ ꯎꯝ ꯑꯗꯨꯝ ꯂꯥꯛꯑꯣ ꯁꯤꯗꯁꯨ ꯃꯌꯥꯝ ꯄꯨꯟꯗ꯭ꯔꯁꯨ ꯍꯥꯏꯗꯤ ꯀꯣꯂꯦꯖꯇꯕꯨꯗꯤ ꯑꯗꯨꯝ ꯊꯦꯡꯅꯩꯕꯨ ꯑꯗꯣ ꯆꯥꯛꯀ ꯆꯥꯟꯅꯗꯕꯗꯤ ꯀꯨꯏꯌꯦꯦꯗꯗꯅ ꯄꯨꯜꯂꯒ꯫ ꯅꯣꯡ ꯀꯗꯣꯛ꯫ ꯅꯣꯡ ꯐꯥꯗꯛꯁꯨ ꯑꯗꯨꯝ ꯄꯨꯟꯕ ꯌꯥꯏ ꯀꯅꫭ꯫
ꯌꯥꯏ ꯌꯥꯏ ꯃꯔꯨꯞ ꯑꯗꯨꯅꯦ꯫
ꯑꯗꯨ ꯃꯔꯨꯞ ꯂꯥꯛꯄꯗ ꯏꯟꯖꯥꯡꯗꯤ ꯌꯥꯎꯔꯛꯎꯀꯣ ꯁꯤꯗ ꯏꯟꯖꯥꯡ ꯂꯩꯇꯦꯀꯣ꯫
ꯑꯁ ꯑꯈꫭꯏꯅ ꯑꯗꯨꯝ ꯈꯥꯟ ꯇꯧꯔꯛꯑꯅꯤ꯫ ꯆꯥꯕꯗꯤ ꯌꯥꯕ꯭ꯔꯥ ꯀꯃꯥꯏꯅ ꯇꯧꯏꯤ꯫
ꯑꯁ ꯑꯗꯨꯒꯤꯕꯨ ꯀꯩꯅꯣ ꯀꯩ ꯂꯩꯇꯦꯗ ꯅꯥꯔꯒꯅ ꯑꯃꯨꯛ ꯂꯥꯏꯌꯦꯡꯕꯗꯨꯅꯤ ꯀꯩꯅꯣ ꯆꯥꯕꯗꯤ꯫ ꯄꯥꯝꯖꯈ꯭ꯔꯕ ꯊꯥꯎꯗꯨꯗꯤ꯫
ꯑꯦ ꯑꯗꯨꯅꯦ ꯃꯔꯨꯞ ꯑꯗꯣ ꯅꯥꯔꯒ ꯀꯣꯛ ꯂꯥꯏꯌꯦꯡꯕ ꯍꯥꯏꯁꯤꯕꯨ ꯅꯥꯕ ꯈꯥꯡꯕꯁꯤꯕꯨ ꯃꯔꯨꯞꯄꯨ ꯏꯅꯨꯡꯉꯥꯏꯔꯕꯣ ꯀꯃꯥꯏꯅ ꯇꯧꯔꯤꯅꯣ꯫
ꯈꯥꯡꯕꯁꯦ ꯌꯥꯅ ꯌꯥꯅꯕ ꯁꯤꯜꯂꯤ ꯑꯗꯨꯅꯤ ꯍꯌꯦꯡ ꯌꯥꯗ ꯌꯥꯗ꯭ꯔꯒꯅ ꯃꯔꯨꯞ ꯍꯣꯏꯗꯣ ꯑꯃꯨꯛ ꯂꯥꯏꯌꯦꯡꯍꯟꯕ ꯍꯥꯏꯁꯤꯅꯤ ꯀꯩꯅꯣ꯫ ꯃꯔꯨꯞꯍꫭꯏꯅ꯫ ꯄꯤꯖꯕꯅꯤ ꯃꯔꯨꯞꯍꫭꯏꯅ ꯌꯦꯡ꯫ ꯀꯩꯅꫭ꯫
ꯕꯦꯔꯥꯅꯤꯅꯦ ꯃꯔꯨꯞ ꯃꯔꯨꯞꯀꯤꯁꯦ ꯑꯩꯈꯣꯏꯗ ꯍꯦꯛꯇ ꯑꫭꯟꯁꯤꯜꯂꯛꯑꯦꯅꯦ ꯑꯗꯨ ꯍꯣꯏ ꯑꯈꯣꯏꯁꯨ ꯑꯃ ꯑꯃ ꯃꯇꯦꯡ ꯄꯥꯡꯕꯅꯗꯧꯅ ꯑꯗꫭ ꯃꯔꯨꯞꯍꫭꯏꯗꯤ꯫ ꯑꯩ ꯄꯣꯔꯛꯄ ꯍꯥꯏꯁꯦ ꯃꯔꯝꯗꯁꯨ ꯄꯣꯔꯛꯑꯣ ꯍꯥꯏꯔꯦ ꯑꯩꯈꯣꯏꯗꯤ ꯑꯩꯈꯣꯏꯒꯤ ꯁꯥ ꯅꯨꯡꯁꯤꯦ ꯄꯣꯔꯛꯑꯣꯏ ꯑꯁ ꯑꯆꯝꯕ ꯉꯥꯛꯇ ꯄꯣꯔꯛꯀꯦꯁꯤꯅꯦ ꯑꯩꯈꯣꯏꯅ ꯈꯜꯂꯝꯃꯤꯁꯦ꯫
ꯑꯁ ꯑꯗꯨꯗꯤ ꯏꯋꫭꯟ ꯑꯣꯟꯅꯗ꯭ꯔꯣ ꯃꯔꯨꯞ ꯑꯩꯅ ꯈꯜꯂꯨꯏꯕ ꯑꯁꯥꯁꯤꯒ꯫
ꯑꯩꯈꯣꯏꯗꯤ ꯃꯔꯨꯞꯁꯨ ꯑꯅꯥꯕ ꯌꯥꯎꯕꯅꯤꯅ ꯊꯥꯎ ꯅꯨꯡ ꯄꯤꯖꯕꯁꯤ ꯅꯨꯡꯉꯥꯏꯇꯦ ꯑꯗꯨꯅ ꯁꯧꯒ꯭ꯔꯤꯒꯨꯝꯕ ꯑꯆꯝ ꯑꯆꯝꯕꯁꯤꯗ ꯈꯜꯂꯒ ꯂꯩꯔꯒ ꯄꯣꯔꯛꯑꯒꯦ ꯁꯤ ꯑꯩꯈꯣꯏꯅ ꯈꯜꯂꯤꯁꯦ ꯉꯥ ꯑꯇꯦꯛꯄꯕꯨꯗꯤ ꯑꯗꯨꯝ ꯌꯥꯎꯔꯛꯑꯁꯨ꯫
ꯑꯁ ꯃꯗꯨ ꯃꯔꯨꯞ ꯃꯗꯨ ꯂꯥꯏꯅ ꯌꯥꯔꯣꯏꯀꯣ ꯃꯗꯨ ꯄꯥꯞꯄꯨꯅꯤꯀꯣ ꯃꯔꯨꯞ꯫ ꯅꯇꯥꯎꯅ ꯈꯜꯂꯨꯔꯤꯁꯤꯒ ꯃꯔꯨꯞ ꯍꫭꯏꯅ ꯉꯥꯡ꯫ ꯊꯣꯛꯂꯛꯏꯁꯤꯒ ꯏꯆꯥꯟ ꯆꯥꯟꯅꯈꯤꯗ꯭ꯔꯦꯗ꯫
ꯀꯔꯤꯅꯣꯅꯦ ꯃꯔꯨꯞ ꯑꯩꯈꯣꯏꯁꯨ ꯃꯔꯨꯞꯁꯨ ꯅꯥꯍꯟꯅꯤꯡꯕ ꯅꯠꯇꯦꯅꯦ ꯑꯗꯨꯅꯅꯤꯅꯦ ꯃꯔꯨꯞꯁꯨ ꯅꯥꯕꯁꯤꯗ ꯀꯩ ꯊꯥꯎ ꯅꯨꯡ ꯆꯥꯏꯜꯂ ꯍꯦꯟꯖꯤꯟꯒ꯭ꯔꯗꯤ ꯍꯌꯦꯡ ꯕꯦꯔꯥ ꯑꯃꯨꯛ ꯀꯥꯟꯅꯔ ꯑꯈꯣꯏ ꯗꯁꯥ ꯇꯥꯔꯣꯏꯗ꯭ꯔꯣ ꯃꯔꯨꯞ꯫ ꯃꯔꯨꯞꯁꯨ ꯏꯊꯟꯇꯅꯤ꯫
ꯎꯝ꯫ ꯍꯣꯏ ꯍꯣꯏ ꯐꯔꯦ ꯐꯔꯦ ꯃꯔꯞ ꯃꯔꯨꯞ ꯍꫭꯏꯅ ꯐꯅꯤꯗꯨ ꯑꯗꯨꯝ ꯇꯧꯔꯣ꯫
ꯍꯌꯦꯡ ꯑꯃꯨꯛ ꯐꯖꯅ ꯇꯧꯔꯛꯑꯒꯦ ꯂꯥꯛꯑꯝꯗꯥꯏꯗꯨꯗ ꯑꯗꯨꯝ ꯍꯥꯏꯔꯛꯑꯒꯦ ꯃꯔꯨꯞ꯫ ꯑꯗꯣ ꯑꯁꯤꯒꯤꯗꯤ ꯊꯝꯃꯒꯦ꯫
ꯌꯥꯏ ꯌꯥꯏ ꯃꯔꯨꯞ꯫
ꯍꯣꯏ ꯍꯣꯏ꯫
ꯍꯥꯏ ꯊꯝ ꯊꯝꯃꫭ꯫